ꯇꯥꯕ꯭ꯔꯣ ꯀꯔꯤ ꯇꯧꯕ꯭ꯔꯣ ꯆꯤꯆꯦ
ꯀꯨꯁꯨ ꯇꯧꯗꯦ ꯑꯗꯨꯆꯦ ꯅꯪꯗꯤ
ꯑꯩꯈꯣꯏꯁꯨ ꯀꯔꯤꯁꯨ ꯇꯧꯗꯦ ꯆꯥꯛ ꯂꯥꯔꯣ ꯁꯣꯏꯗꯦ
ꯝꯗꯦ ꯅꯪꯗꯤ ꯆꯔꯝꯕ꯭ꯔꯣ
ꯆꯛꯂꯝꯃꯦ ꯑꯩꯈꯣꯏꯗꯤ
ꯑꯣ ꯑ ꯀꯔꯤ ꯌꯦꯟꯖꯥꯡ ꯊꯣꯡꯕ꯭ꯔꯣ
ꯈꯪꯗ
ꯅꯨꯡꯉꯥꯏꯔꯤꯕ꯭ꯔꯣ
ꯖꯅꯨꯡꯉꯥꯏꯔꯦ ꯅꯗꯦ
ꯑꯦꯁꯨ ꯅꯨꯡꯉꯥꯏꯕꯤꯌꯦ
ꯑꯣ ꯐꯔꯦ ꯑꯗꯨꯗꯤ
ꯅꯣꯏ ꯌꯦꯡ ꯉꯁꯤ ꯅꯨꯡꯊꯤꯤꯟ ꯀꯥꯏꯗ ꯆꯠꯄ꯭ꯔꯣ
ꯅꯨꯡꯊꯤ ꯑꯗꯨꯝ ꯇꯨꯡꯐꯝꯗ ꯂꯩꯗ
ꯑ
ꯅꯣꯏꯗꯤ
ꯑꯩꯈꯣꯏꯗꯤ ꯀꯣꯂꯦꯖ ꯆꯠꯂꯗ
ꯍꯥ
ꯀꯂꯦ ꯁꯠꯂꯦ
ꯑ ꯅꯨꯡꯉꯥꯏꯕ꯭ꯔꯣ ꯀ꯭ꯂꯥꯁꯇ
ꯑꯣ ꯌꯥꯝ ꯅꯨꯡꯁꯨ ꯅꯨꯡꯉꯥꯏꯌꯦ ꯕꯣꯔꯗꯤꯡꯁꯨ ꯇꯨꯑꯦ ꯇꯨꯝꯁꯨ ꯇꯨꯝꯅꯤꯡꯉꯦ
ꯤꯗꯤ ꯇꯨꯕꯥ ꯌꯥꯏꯅꯦ
ꯑꯣ
ꯇꯨꯝ꯭ꯔꯥ
ꯑꯩꯗꯤ ꯀ꯭ꯂꯥꯁꯇꯗꯤ ꯇꯨꯝꯕ ꯌꯥꯗꯦ
ꯀꯩꯒꯤ
ꯑꯩꯈꯣꯏꯈꯣꯏꯒꯤ ꯃꯦꯝꯅ ꯌꯥꯗꯦ
ꯑꯣ ꯅꯈꯣꯏꯒꯤ ꯃꯦꯝꯁꯨ ꯈꯔ ꯁꯥꯈꯤꯕ꯭ꯔꯣ
ꯑ ꯁꯥꯊꯤ
ꯑꯣꯍꯣ ꯀꯔꯤꯒꯤ ꯑꯗꯨꯃꯥꯏꯅ ꯇꯧꯕ꯭ꯔꯣ
ꯈꯪꯗꯦ ꯑꯩꯈꯣꯏꯒꯤ ꯃꯦꯝꯁꯦ ꯈꯔ ꯅꯦꯝ ꯇ ꯇꯧꯔꯒ
ꯑꯝ
ꯀ꯭ꯔꯥ ꯌꯥꯝ ꯁꯇꯦ
ꯑ ꯍꯣ
ꯌꯥꯝ ꯇꯜꯂꯦ ꯃꯥꯁꯦ ꯑꯩꯗꯤ ꯍꯩꯅꯗꯦ
ꯎꯝ ꯑꯣꯏꯔꯝꯒꯅꯤꯗ
ꯎ
ꯑꯩꯈꯣꯏꯗꯤ ꯅꯨꯡꯉꯥꯏꯔꯝꯒꯅꯤꯀꯣ
ꯑꯣ ꯃꯅꯨꯡꯥꯏꯁꯨ ꯅꯅꯨꯡꯉꯥꯏꯅꯅꯨꯡ ꯅꯅꯨꯡꯉꯥꯏꯇꯦ ꯀꯃꯥꯏꯅ ꯇꯧꯁꯦꯔ
ꯈꯪꯗꯌꯦ ꯅꯈꯣꯏꯗꯤ ꯋꯥ ꯑꯃ ꯍꯥꯏꯒꯦ
ꯑꯣ
ꯅꯈꯣꯏꯗꯤ ꯅꯨꯄꯥꯕꯨ ꯄꯥꯈꯪꯕꯨ ꯀꯣꯏ ꯅꯕ꯭ꯔꯣ
ꯀꯈꯣꯏꯅꯗꯦ
ꯀꯔꯤꯒꯤ
ꯑꯗꯨꯝ ꯇꯂꯦ
ꯀꯔꯤꯒꯤ ꯀꯔꯤꯒꯤ ꯇꯥꯎꯕ꯭ꯔꯣ ꯅꯪ ꯅꯨꯄꯥ ꯄꯥꯈꯟꯕꯨ ꯄꯥꯝꯗꯦ
ꯈꯗꯦ ꯑꯩ ꯌꯥꯝ ꯐꯖꯩ ꯅꯨꯄꯥꯕꯨ
ꯑꯌꯥ ꯀꯔꯤꯒꯤꯔꯣ
ꯑꯩꯗꯤ ꯅꯨꯄꯥꯁꯦ ꯌꯥꯝ ꯐꯤꯖꯩ ꯌꯥꯝ ꯆꯜꯂꯦ ꯑꯩ
ꯑꯍꯦ ꯅꯨꯡꯁꯤꯌꯦꯗ ꯑꯗꯨꯃꯥꯏꯅ ꯍꯩꯕꯁꯦ
ꯃꯣꯏꯗꯤ ꯊꯥꯖꯗꯦ ꯅꯨꯄꯥꯁꯤꯡꯁꯦ ꯑꯩ
ꯍꯣꯏ ꯆꯃꯦ ꯑꯗꯨꯣ
ꯎꯝ
ꯑꯁ ꯏꯅꯤ ꯀꯅ ꯀꯅ
ꯌꯥ ꯆꯂ
ꯑ ꯈꯪꯉꯦ ꯑꯩꯁꯨ
ꯁꯥꯗꯔꯕ꯭ꯔꯣ ꯉꯁꯤ
ꯑꯍ ꯌꯥꯝ ꯁꯥꯏ ꯁꯥꯕꯅ ꯁꯤꯒ ꯇꯥꯔꯦ
ꯑ ꯑꯩꯈꯣꯏꯁꯨ ꯌꯥꯝ ꯁꯥꯢꯌꯦ
ꯑꯩꯈꯣꯏꯗꯤ ꯁꯃꯥꯟꯕꯒꯤꯀꯣ
ꯎꯝ
ꯉꯥꯁꯤꯁꯦ ꯑꯩꯈꯣꯏꯒꯤ ꯂꯥꯏꯠ ꯕꯤꯜꯁꯨ ꯂꯣꯏꯈ꯭ꯔꯦ ꯑꯗꯨꯒꯤ ꯑꯥꯁ
ꯁꯥꯕꯗꯨ ꯁꯤꯒꯇꯧꯔꯦ
ꯑꯣ ꯑꯩꯈꯣꯏꯁꯨ ꯌꯥꯝ ꯁꯥꯏꯌꯦ ꯑꯁ ꯀꯃꯥꯏꯅ ꯇꯧꯖꯔꯦ
ꯑꯁ ꯀꯔꯤ ꯇꯧꯒꯦꯔ ꯑꯩꯈꯣꯏꯁꯦ
ꯂꯩꯥꯏꯅꯤꯡꯗ꯭ꯔꯦ ꯑꯩꯗꯤ ꯄ꯭ꯔꯤꯊꯤꯕꯤꯗ
ꯑꯩꯁꯨ ꯂꯩꯅꯤꯡꯗ꯭ꯔꯦ ꯢꯕꯥꯟꯅꯤ ꯆꯠꯈ꯭ꯔꯁꯤꯔꯣ ꯑꯗꯨꯗꯤ
ꯍꯣꯏ
ꯂꯥꯛꯑꯣ ꯆꯠꯈ꯭ꯔꯤꯁꯦ
ꯍꯣꯏ ꯅꯣꯡꯃ ꯊꯦꯡꯅꯁꯦ
ꯎꯝ
ꯍ ꯍ ꯆꯠꯈ꯭ꯔꯁꯦ
ꯍꯣꯏ
ꯌꯥꯢꯌꯦꯒꯣ
ꯌꯥꯏꯑꯌꯦ ꯌꯥꯏꯑꯦ ꯀꯥꯏꯗꯦꯗ ꯑꯩꯗꯤ ꯑꯗꯨꯝ ꯌꯥꯏ ꯂꯣꯢꯃꯥꯛ ꯌꯥꯏ
ꯑꯗꯨꯗꯤ ꯆꯥꯛ ꯀꯥꯅꯅ ꯊꯣꯡꯕ꯭ꯔꯣ
ꯑꯣ ꯈꯪꯗꯦ ꯅꯣꯏꯗꯤ
ꯑꯩꯈꯣꯏꯗꯤ ꯈꯪꯗꯦ ꯑꯩꯁꯨ ꯀꯅꯥꯅꯥ ꯑꯩꯈꯣꯏꯗꯤ ꯍꯦꯟꯖꯥꯡꯁꯨ ꯍꯥꯎꯇꯦ ꯆꯥꯛꯁꯨ ꯆꯥꯅꯤꯡꯗꯦ ꯌꯥꯝ ꯇꯜꯂꯦ ꯑꯦ
ꯑꯁ ꯈꯣꯏꯒꯦꯁꯨ ꯆꯞ ꯃꯅꯕꯅꯤꯗ ꯅꯪꯒꯤ ꯆꯤꯆꯦꯁꯦ ꯅꯈꯣꯏꯒꯤ ꯂꯩꯁꯥꯕꯤꯁꯦ ꯀꯔꯤ ꯀꯗꯥꯩ ꯀꯗꯥꯏ ꯆꯠꯄ꯭ꯔꯣꯀꯣ ꯍꯣꯁꯇꯦꯜꯗ ꯀꯩ ꯂꯩꯇꯦꯗ ꯅꯨꯃꯤꯠ ꯑꯃꯗꯁꯨ ꯃꯥ ꯃꯄꯜ ꯊꯣꯛꯇꯕꯗꯣ ꯂꯩꯇꯦꯀꯣ
ꯃꯗꯨꯒꯤ ꯆꯦꯆꯤꯁꯦ ꯌꯝ ꯇꯜꯂꯦ
ꯎꯝ ꯈꯣꯏꯒꯤ ꯆꯦꯆꯦꯁꯦ ꯅꯈꯣꯏꯒꯤ ꯆꯤꯆꯤꯁꯦ ꯈꯔ ꯀꯥꯎꯟꯁꯤꯂꯤꯡ ꯄꯤꯌꯗ ꯅꯪ
ꯍꯣꯢ ꯄꯤꯒꯦ ꯑꯩ
ꯎꯝ ꯐꯖꯥꯅ ꯄꯤꯌꯨꯀꯣ
ꯎꯝ
ꯅꯠꯇ꯭ꯔꯗꯤ ꯑꯩꯅ ꯅꯪꯕꯨ ꯐꯨꯒꯅꯤ
ꯑꯣ ꯌꯥꯏꯌꯦ ꯌꯥꯏꯌꯦ ꯇꯥꯢꯌꯦ ꯑꯗꯨꯒꯤ ꯆꯤꯆꯦꯁꯤꯀꯣ ꯑꯩꯗꯤ
ꯍꯩꯅꯗꯦ ꯅꯪꯁꯨ ꯍꯩꯅꯗꯕ꯭ꯔꯣ
ꯍ ꯍꯩꯅꯗꯦ
ꯑ ꯍꯣ ꯏꯕꯥꯅꯤ ꯆꯞ ꯃꯟꯅꯅꯥꯈ꯭ꯔꯤꯅꯦ ꯑꯗꯨꯗꯤ
ꯍꯣꯏ
ꯎꯝ ꯑ ꯅꯈꯣꯏꯗꯤ ꯍꯌꯦꯡ ꯀ꯭ꯔꯤ ꯇꯧꯒꯦꯔꯣ ꯀ꯭ꯂꯥꯁ ꯆꯠꯀꯦꯔꯣ ꯍ
ꯍ ꯆꯠꯀꯅꯤꯌꯦ
ꯑꯣ ꯃꯔꯝꯅꯤꯊ
ꯑꯣ ꯀ꯭ꯂꯥꯁꯥꯁꯁꯨꯣ
ꯈꯣꯏꯁꯨ ꯐꯁ ꯆꯠꯄꯩꯁ ꯇꯜꯦ ꯑꯗꯨ ꯀ ꯄꯁꯨ ꯄꯈ꯭ꯔꯦ
ꯋꯥꯌꯦ ꯀ꯭ꯂꯥꯁ ꯆꯠꯄ
ꯆꯨꯅꯦ ꯑꯗꯨꯗꯤ ꯆꯨꯅꯦ
ꯇꯨꯝꯁꯨ ꯇꯨꯝꯅꯤꯡꯉꯦ
ꯎꯝ ꯑꯣꯏꯔꯝꯒꯅꯤꯗ ꯑꯁꯤꯒꯤ ꯁꯥꯕ ꯋꯦꯗꯔꯗꯗꯤ ꯀꯅꯥꯅ ꯇꯨꯡꯅꯤꯡꯈ꯭ꯔꯔꯣꯏꯗ ꯃꯤ ꯀꯅꯥꯁꯨꯨ ꯂꯩꯔ ꯔꯣꯏ
ꯍꯥꯏꯗꯤ ꯇꯨꯝꯅꯤꯡꯗꯕ꯭ꯔꯣ
ꯍꯔꯣ
ꯑꯣ
ꯑꯩꯈꯣꯏꯁꯦ ꯌꯥꯝ ꯊꯨꯝꯕꯅꯤ ꯀꯔꯤꯔꯣ ꯑꯗꯨꯒꯤ ꯑꯩꯅ ꯍꯧꯖꯤꯛ ꯍꯥꯏꯕꯗꯣ ꯑꯁꯤꯒꯤ ꯁꯥꯕ ꯋꯦꯗꯔ ꯃꯤ ꯇꯨꯡꯅꯤꯡꯕ ꯇꯨꯡꯅꯤꯡꯈꯔꯣꯏꯁꯨ ꯂꯩꯇꯦ
ꯑꯣ
ꯑꯩꯗꯤ ꯑꯦꯛꯇ ꯄꯣꯁꯨ ꯆꯅꯤꯉ
ꯍꯥ ꯌꯥꯅ ꯈ ꯀꯔꯔꯤ ꯍꯥꯏꯕ
ꯑꯠꯇ ꯄ ꯆꯥꯅꯤꯡꯉꯦ
ꯂꯥꯛꯑꯣ ꯄꯤꯒꯦ ꯑꯩꯅ ꯑꯩ ꯇꯨꯡꯐꯝꯗ ꯂꯥꯛ ꯑ ꯆꯥꯅꯤꯡꯕ꯭ꯔꯣ
꯭ꯔꯣ ꯏ ꯆꯦ ꯇꯥꯗ꯭ꯔꯦ
ꯑꯆꯥꯄꯣꯠ ꯆꯥꯅꯤꯡꯉꯨꯗꯤ ꯂꯥꯛꯑꯣ ꯍꯥꯏꯕꯅꯤꯗ ꯑꯩꯉꯣꯟꯗ ꯌꯥꯝꯝ ꯂꯩꯌꯦꯦ
ꯂꯩꯔꯒ ꯊꯝꯂꯝꯃꯣ
ꯑꯣ
ꯎꯝ
ꯑꯥ
ꯌꯥꯝ ꯌꯥꯝꯅ ꯇꯝꯂꯝꯃꯨ ꯂꯩꯔꯒ
ꯎꯝ ꯆꯤꯆꯦ ꯃꯤꯗꯤ ꯀꯟꯅ ꯂꯥꯏꯔꯤꯛ ꯄꯥꯔꯤꯌꯦ ꯑꯩꯗꯤ ꯍꯌꯦꯡ ꯑꯦꯛꯖꯥꯝ ꯌꯥꯝꯅ ꯑꯗꯨꯁꯨ ꯑꯦꯛꯖꯥꯝ ꯉꯔꯤ ꯄꯥꯅꯤꯡꯗ ꯀꯔꯤ ꯇꯧꯁꯤꯔꯣ
ꯄꯅꯗꯕ ꯇꯧꯒꯅꯣ ꯄꯕꯣ
ꯄꯥꯅꯗꯦ ꯃꯣꯇꯤꯚꯦꯁꯟ ꯈꯔ ꯄꯤꯌꯣ
ꯑꯣ ꯑꯣꯁꯨ ꯇꯥꯏꯦꯗꯤꯣꯚꯦꯟꯗꯦꯁꯨꯥꯏ ꯎꯝ ꯎ
ꯍ ꯍꯥꯥ
ꯀꯔꯤ ꯍꯥꯏꯌꯦꯕ
ꯂꯥꯏꯛꯀꯤ ꯃꯣꯇꯤꯚꯦꯁꯟꯗꯁꯨ ꯄꯕ ꯌꯥꯝ ꯇꯜꯂꯦꯕ
ꯎꯝ ꯆꯨꯝꯃꯦ
ꯌꯥꯎꯖ ꯃꯅꯤ
ꯎꯝ ꯈꯣꯢꯗꯤ ꯇꯜꯂꯦ ꯂꯥꯏꯔꯤꯛꯁꯨ ꯄꯥꯅꯤꯡꯗ꯭ꯔꯦ ꯂꯥꯏꯔꯤꯛꯁꯨ ꯇꯝꯅꯤꯡꯗ꯭ꯔꯦ ꯂꯥꯏꯔꯤꯛꯁꯦ
ꯄ ꯇ꯭ꯆ ꯇꯎꯅꯤꯡꯗ꯭ꯔꯦ
ꯁꯣ ꯑ ꯇꯜꯂꯦ ꯀꯔꯤꯔ
ꯀꯔꯤꯔꯥ ꯈꯪꯗꯦ ꯑꯩꯁꯨ
ꯆꯥꯛꯁꯨꯨ ꯆꯥꯛꯁꯨ ꯆꯟꯗꯔꯦ ꯁꯨ ꯍꯥꯎ ꯌꯦ
ꯆꯥꯔꯁꯨ ꯄꯨꯛꯗ ꯌꯥꯎꯗꯤꯀꯣ ꯍꯩ ꯑꯗꯨꯒꯤꯅꯤ ꯑꯩꯅ ꯇꯥꯟꯕꯁꯦ
ꯌꯥꯝ ꯇꯜꯂꯦ
ꯑꯩꯁꯨ ꯌꯥꯝ ꯇꯜꯂꯦ
ꯑꯥ
ꯀꯔꯤ ꯇꯧꯈ꯭ꯔꯦ ꯀꯔꯤꯒꯤ ꯑꯁ ꯑꯁ ꯑꯁ ꯇꯧꯕ꯭ꯔꯣ ꯅꯪꯁꯦ
ꯑꯩꯈꯣꯏꯁꯦ ꯁꯣꯝꯗ ꯃꯤ ꯐꯠꯇꯕ ꯃꯌꯥꯝ ꯂꯩꯌꯦ
ꯑꯣ ꯑꯗꯨ ꯃꯣꯏ ꯇꯧ
ꯍꯣꯏ
ꯑꯌꯥ ꯀꯔꯤꯒꯤꯔꯥ ꯑꯗꯨꯗꯣ
ꯈꯪꯗꯦ ꯌꯥꯝ ꯇꯜꯂꯦ
ꯑꯁ ꯅꯨꯡꯁꯤꯌꯦ
ꯎꯝ
ꯑꯩꯈꯣꯏꯗꯤ ꯂꯥꯏꯔꯤꯛ ꯄꯥ ꯄꯕ꯭ꯔꯣ ꯍꯥ
ꯀꯔꯤ
ꯅꯪ ꯀꯔꯤ ꯍꯥꯏꯕ
ꯑꯩꯈꯣꯏꯗꯤ ꯐꯠꯇꯕ ꯐꯠꯇꯕ ꯃꯤ ꯉꯥꯛꯇꯅꯦꯕ
ꯑꯣ ꯀꯔꯤꯔꯣ ꯃꯈꯣꯏꯁꯨ ꯑꯗꯨꯃꯥꯏꯅ ꯀꯔꯤꯒꯤꯔꯣ ꯍꯤꯡꯕ ꯃꯇꯝꯗꯁꯦ ꯀꯔꯤꯒꯤ ꯑꯗꯨꯃꯥꯏꯅ ꯂꯩꯕ꯭ꯔꯥꯀꯣ ꯀꯨꯏꯅ ꯍꯤꯡꯔꯣꯏ ꯀꯨꯏꯅ ꯍꯤꯡꯒꯦꯁꯨ ꯈꯪꯗꯕꯤꯗ ꯀꯔꯤꯒꯤ ꯑꯗꯨꯃꯥꯏꯅ ꯇꯧꯕ꯭ꯔꯣ ꯎꯝ ꯅꯈꯣꯏꯗꯤ ꯏꯁꯩ ꯁꯛꯄ ꯍꯩꯕ꯭ꯔꯣ
ꯍꯩꯇꯦ
ꯀꯔꯤꯒꯤ
ꯑꯩꯗꯤ ꯏꯁꯩ ꯁꯛꯄ ꯍꯥꯏꯇꯦꯗ
ꯑꯁ ꯀꯔꯤꯒꯤꯔ ꯀꯣ ꯑꯁꯤ ꯅꯨꯄꯤꯁꯨ ꯈꯔ ꯈꯔꯗꯤ ꯁꯛꯄ ꯌꯥꯔꯅꯤꯅꯦ
ꯑꯣꯏ
ꯇꯝꯃꯣꯀꯣ
ꯍꯣꯏ ꯇꯝꯒꯦ
ꯅꯦꯛꯁ ꯇꯥꯏꯝꯗꯤ ꯑꯩꯒꯤ ꯁꯛꯄꯤꯌꯣꯀꯣ
ꯑꯣ ꯁꯛꯄꯤꯒꯦ
ꯎꯝ ꯉꯥꯏꯔꯒ ꯂꯩꯒꯦꯀꯣ ꯑꯁ ꯀꯥꯔꯤꯔꯣ ꯁꯤꯒꯤ ꯋꯦꯗꯔꯁꯦ
ꯀꯣꯛ ꯌꯥꯝꯌꯥꯝ ꯁꯥꯏꯌꯦ ꯇꯜꯂꯦ
ꯍꯧꯖꯤꯛ